ꯋꯥꯔꯤ ꯌꯥꯝ ꯅꯨꯡꯉꯥꯏꯕꯟꯕꯤꯒꯤ ꯀꯣꯜꯁꯨ ꯊꯨꯅ ꯃꯨꯠꯈ꯭ꯔꯕ ꯃꯥꯜꯂꯦ
ꯍꯣꯏ ꯃꯔꯛ ꯃꯔꯛꯇ ꯀꯨꯏꯅ ꯆꯠꯄꯁꯨ ꯂꯩꯕꯅꯦ ꯁꯦꯝ
ꯍꯣꯏꯅꯦ ꯍꯣꯏꯅꯦ ꯑꯩ ꯑꯗꯨꯗꯣ ꯅꯪꯉꯣꯟ ꯅꯪꯗ ꯇꯦꯛꯁ ꯊꯥꯒꯦꯅ ꯍꯥꯏꯕ ꯃꯇꯝꯗ ꯑꯃꯨꯛ ꯀꯣꯜ ꯇꯧꯔꯛ ꯉꯁꯥꯏꯕꯨꯗꯤ ꯌꯥꯝ ꯀꯨꯏꯅ ꯆꯠꯂꯦꯀꯣ ꯍꯧꯖꯤꯛꯇꯤ ꯀꯨꯏꯗ꯭ꯔꯦ ꯇꯜꯂꯤꯀꯣ
ꯈꯪꯗꯦ
ꯍꯌꯦꯡꯗꯤ ꯀꯗꯥꯏ ꯆꯠꯀꯦꯔꯥ ꯑꯗꯨꯝ ꯂꯩꯒꯦꯔꯥ
ꯍꯌꯦꯡꯁꯨ ꯑꯗꯨꯝ ꯂꯩꯒꯅꯤ
ꯅꯨꯡꯇꯤꯒꯤ ꯑꯗꯨꯝ ꯍꯣꯜ ꯗꯦ ꯂꯩꯥꯏꯔꯒ ꯂꯥꯏꯔꯤꯛ ꯄꯥꯕ꯭ꯔꯥ ꯅꯪꯗꯤ
ꯍꯣꯏ ꯍꯧꯖꯤꯛꯒꯥꯟꯗꯤ ꯄꯥꯕ ꯌꯥꯗ꯭ꯔꯦ ꯁꯤꯒꯤ ꯊꯕꯛꯁꯤꯅ
ꯍꯦ ꯁꯤꯗ ꯈꯥꯛ ꯂꯨꯞꯀꯅꯨ ꯂꯥꯢꯔꯤꯛꯁꯨ ꯈꯔ ꯈꯔ ꯄꯥꯎꯑꯣ
ꯄꯩꯁꯥ ꯄꯩꯁꯥ ꯎꯕ ꯌꯥꯗ꯭ꯔꯦ
ꯍꯣꯏ ꯑꯗꯨꯁꯨ ꯐꯣꯟ ꯐꯣꯟꯁꯨ ꯇꯧꯁꯦ ꯂꯥꯏꯔꯤꯛꯁꯨ ꯄꯥꯎꯋꯣ
ꯄꯩꯁꯥ ꯌꯥꯝ ꯂꯩꯔꯗꯤ ꯑꯩꯗꯤ ꯂꯥꯏꯔꯤꯛꯁꯨ ꯄꯥꯔꯔꯣꯏꯗ
ꯑꯗꯨꯅꯦ ꯄꯨꯁꯥ ꯂꯩꯔꯗꯤ ꯀꯩꯅꯣ ꯄꯩꯁꯥ ꯂꯩꯔꯗꯤ ꯑꯗꯨꯝ ꯁꯥꯔꯚꯤꯁ ꯂꯩꯕ ꯌꯥꯏꯅ
ꯕꯤꯖꯤꯅꯦꯁꯁꯦ ꯇꯧꯕ ꯌꯥꯔꯦ ꯀꯩꯅꯣ ꯍꯥꯏꯕꯗꯤ ꯑꯩꯈꯣꯏꯅ ꯂꯥꯏꯔꯤꯛ ꯇꯝꯕ ꯑꯩꯈꯣꯏꯅ ꯑꯦꯛꯖꯥꯝ ꯊꯥꯔꯤꯕ ꯃꯌꯥꯝꯁꯦ ꯄꯩꯁꯥꯒꯤ ꯉꯥꯛꯇꯅꯦꯕ ꯍꯥꯏꯕꯗꯤꯀꯣ ꯃꯤꯑꯣꯏꯕꯁꯤ ꯄꯩꯁꯥ ꯌꯥꯎꯗ꯭ꯔꯗꯤ ꯍꯤꯡꯕ ꯌꯥꯗꯦꯗꯣ
ꯍꯣꯏ ꯍꯣꯏ ꯄꯩꯁꯥꯁꯦ ꯅꯦꯛꯁ
ꯑꯥ ꯄꯩꯁꯥ ꯄꯥꯏꯅꯤꯡꯉꯦ ꯄꯩꯁꯥ ꯄꯥꯏꯅꯤꯡꯉꯦ
ꯀꯅꯥꯅ ꯁꯤ ꯄ꯭ꯔꯤꯊꯤꯕꯤꯗ ꯀꯅꯥ ꯄꯩꯁꯥ ꯄꯥꯏꯅꯤꯡꯗꯕ ꯂꯩꯒꯅꯤ ꯃꯤ ꯀꯔꯤ ꯃꯤ ꯀꯅꯥꯁꯨ ꯂꯩꯔꯣꯢ ꯄꯩꯁꯥ ꯄꯥꯏꯅꯤꯡꯗꯕ ꯑꯗꯨꯕꯨ ꯁꯤ ꯄ꯭ꯔꯤꯊꯤꯕꯤ ꯗ ꯍꯤꯡꯂꯕꯅꯤꯅ ꯄꯩꯁꯥꯁꯨ ꯌꯥꯝ ꯗꯔꯀꯥꯔ ꯑꯣꯏꯔꯦ ꯑꯩꯈꯣꯏꯒꯤ ꯑꯗꯨꯒꯤ ꯄꯩꯁꯥꯁꯨ ꯇꯥꯟꯁꯦ ꯂꯥꯏꯔꯤꯛꯁꯨ ꯄꯥꯎꯋꯣ
ꯂꯥꯢꯔꯤꯛꯁꯨ ꯄꯥꯒꯦ ꯑꯗꯣ ꯍꯧꯖꯤꯛ ꯉꯁꯥꯏꯗꯤ ꯄꯥꯏꯌꯦ ꯉꯥꯏꯍꯥꯛꯇꯪꯀꯣ
ꯍꯣꯏ
ꯄꯨꯡ ꯋꯥꯟ ꯑꯋꯥꯔ ꯄꯨꯝꯕ ꯄꯥꯔꯝꯃꯦ ꯑꯗꯨ ꯑꯁ ꯑꯩꯗꯤ ꯑꯁꯦꯡꯕꯗꯤ ꯑꯩꯠ ꯑꯋꯥꯔꯁꯀꯨꯝꯕ ꯄꯥꯕꯅꯦꯕꯀꯣ
ꯋꯥꯟ ꯗꯦꯗ ꯑꯩꯠ ꯑꯋꯥꯔꯁꯀꯨꯝꯕ ꯄꯥꯕꯅꯦ ꯑꯗꯣ ꯁꯤꯒꯤ ꯊꯕꯛꯁꯤ ꯇꯧꯕꯗꯒꯤ ꯑꯥ ꯋꯥꯟ ꯋꯥꯟ ꯑꯋꯥꯔꯗꯤ ꯍꯦꯟꯅ ꯄꯥꯕ ꯉꯝꯗ꯭ꯔꯦ ꯃꯈꯟꯗꯨ ꯀꯣꯜ ꯀꯣꯜ ꯀꯣ ꯀꯣ ꯍꯥꯏꯅ ꯑꯗꯨꯝ ꯀꯧꯔ ꯂꯩꯔꯕ
ꯍꯣꯢꯅꯦ ꯍꯣꯢꯅꯦ ꯗꯤꯁ ꯃꯥꯟꯁ ꯗꯤꯁ ꯃꯟꯒꯤꯗꯤ ꯑꯗꯨꯝ ꯇꯧꯈ꯭ꯔꯣ ꯅꯦꯛꯁ ꯃꯥꯟꯁꯗꯣ ꯑꯗꯨ ꯐꯖꯅ ꯂꯥꯏꯔꯤꯛ ꯄꯥꯎꯑꯣ
ꯎꯝ ꯑꯗꯨꯁꯨ ꯑꯦꯛꯖꯥꯝ ꯅꯛꯈ꯭ꯔꯦꯅꯦ ꯁꯦꯞꯇꯦꯝꯕꯔꯗ ꯑꯦꯛꯖꯥꯝ ꯑꯃ ꯂꯩꯅꯦ ꯑꯁ ꯕꯦꯡ ꯄꯤꯌꯣꯒꯤ
ꯑꯣ ꯑꯁ ꯄꯥꯈ꯭ꯔꯣ ꯑꯗꯨ ꯀꯣꯜꯗ ꯈꯛ ꯍꯣꯏ ꯀꯣꯜꯁꯨ ꯃꯔꯛ ꯃꯔꯛ ꯇꯧꯋꯣ ꯑꯗꯣ ꯑꯦꯠꯂꯤꯁ ꯋꯥꯟ ꯑꯣꯔ ꯇꯨ ꯑꯥꯋꯔꯁꯇꯤ ꯑꯗꯨꯝ ꯅꯨꯃꯤꯠ ꯑꯃꯗ ꯑꯗꯨꯝ ꯂꯥꯢꯔꯤꯛ ꯄꯥꯎꯋꯣ ꯀꯔꯤ ꯍꯥꯏꯁꯤꯔ ꯅꯪꯒꯤ ꯀꯦꯔꯤꯌꯔꯁꯨ ꯁꯣꯏꯗꯅꯤꯡꯉꯥꯏ ꯑꯗꯨꯒ ꯁꯤ ꯀꯣꯜ ꯇꯧꯕꯁꯨ ꯅꯪꯒꯤ ꯃꯇꯦꯡ ꯑꯣꯏꯅꯤꯡꯉꯥꯏ ꯑꯗꯨꯝ ꯁꯣꯏꯗꯅꯕ ꯑꯗꯨꯝ ꯇꯧꯋꯣ ꯑꯅꯤꯃꯛ
ꯅꯪꯗꯤ ꯍꯌꯦꯡꯗꯤ ꯀꯗꯥꯏ ꯆꯠꯕ꯭ꯔꯣ
ꯑꯗꯨꯝ ꯂꯩꯒꯅꯤ
ꯁꯤꯡꯖꯨ ꯁꯤꯡꯖꯨ ꯆꯥꯕ ꯍꯥꯏꯕ꯭ꯔꯥ ꯅꯪꯅ ꯍꯥꯏꯕꯗꯨ ꯆꯩꯞꯁ ꯆꯥꯕ ꯍꯥꯏꯕ꯭ꯔꯥ
ꯕꯤꯔꯌꯥꯅꯤ ꯆꯥꯕ ꯆꯦꯠꯁꯦ ꯍꯥꯏꯌꯦ ꯏꯃꯥꯟꯅꯕꯤ
ꯑꯣ ꯕꯤꯔꯌꯥꯅꯤ ꯎꯝ
ꯈꯪꯗꯦ ꯀꯔꯤ ꯍꯥꯏꯁꯤꯔꯥ ꯑꯩꯉꯣꯟ ꯑꯩꯗ ꯃꯤꯠꯁꯤ ꯑꯩ ꯑꯩꯉꯣꯟꯗꯗꯤꯀꯣ ꯀꯣꯏꯕ ꯆꯠꯁꯦ ꯑꯆꯥꯄꯣꯠ ꯆꯥꯕ ꯆꯠꯁꯦ ꯍꯥꯏꯕꯗ ꯑꯩꯗꯤ ꯅꯣ ꯍꯥꯏꯔꯣꯏ
ꯑꯗꯨꯝ
ꯆꯥꯕꯤ ꯄꯥꯔꯇꯤꯅꯦ ꯆꯥꯕꯗ ꯉꯥꯎꯖꯕ ꯄꯥꯔꯇꯤꯅꯦꯕ ꯎꯝ
ꯇꯨꯃꯛꯅꯤ ꯑꯩꯈꯣꯏꯅ ꯇꯧꯋꯦ ꯄꯩꯁꯥ ꯂꯩꯇ꯭ꯔꯁꯨ ꯆꯥꯕ ꯆꯠꯁꯦ ꯍꯥꯏꯔꯗꯤ ꯑꯩꯗꯤ ꯑꯩꯉꯣꯟꯗ ꯂꯩꯇ꯭ꯔꯁꯨ ꯏꯕꯨꯡ ꯏꯆꯦꯈꯣꯏꯗ ꯅꯤꯔꯒ ꯆꯥꯔ ꯆꯠꯂꯅꯤ ꯑꯩꯁꯦ ꯗꯤꯃꯥꯟ ꯌꯥꯝ ꯀꯟꯕꯅꯦ
ꯅꯨꯄꯤꯁꯤꯡꯁꯦ ꯆꯥꯕꯗꯤ ꯀꯜꯂꯤꯍꯦ ꯁꯤꯡꯖꯨ ꯆꯥꯕ ꯑꯗꯨ ꯑꯗꯥ ꯆꯥꯕ ꯅꯤ ꯅꯨꯄꯤꯁꯤꯡꯁꯦ ꯑꯩꯈꯣꯏ ꯈꯨꯟꯒꯤ ꯏꯆꯟꯁꯤꯡꯁꯨ ꯂꯩꯀꯥꯏꯒꯤ ꯏꯆꯟꯁꯤꯡꯁꯨ ꯆꯥꯕꯗꯤ ꯀꯜꯂꯦ ꯃꯣꯏ ꯒ꯭ꯔꯨꯞꯇ ꯆꯥꯕꯒꯤ ꯉꯥꯛꯇ ꯊꯥꯒꯠꯄ
ꯍꯣꯏ ꯑꯩꯁꯨꯅꯦ ꯆꯥꯕꯒꯨꯝꯕ ꯇꯧꯔꯗꯤ ꯐꯣꯇꯣ ꯀꯥꯞꯔꯒ ꯊꯥꯒꯠꯄꯅꯦ
ꯐꯩ ꯐꯩꯌꯦ ꯆꯥꯕꯗ ꯊꯋꯥꯏ ꯆꯪꯒꯗꯕꯅꯤ ꯍꯛꯆꯥꯡ ꯐꯅꯕ ꯅꯠꯇ꯭ꯔꯥ ꯍꯥꯢꯕꯗꯨꯅꯤ
ꯚꯦꯇꯃꯤꯟꯁ ꯌꯥꯝꯕ ꯆꯤꯟꯖꯥꯛ ꯆꯥꯗꯦꯅꯦ ꯑꯩꯈꯣꯏ ꯆꯈꯥꯎ ꯁꯣꯛꯅꯕꯒꯤ ꯑꯦꯟꯁꯥꯡ ꯆꯤꯟꯖꯥꯛ ꯉꯥꯛꯇ ꯆꯥꯏꯌꯦ
ꯎꯝ
ꯀꯩꯅꯣ ꯉꯁꯤ ꯀꯥꯡ ꯂꯩꯋꯦꯅ
ꯀꯥꯡ ꯂꯩꯔꯤꯗꯨꯗꯤ ꯑꯗꯨꯝ ꯂꯩꯅꯥ
ꯉꯔꯥꯡ ꯂꯩꯇꯦ ꯉꯁꯤ ꯂꯩꯌꯦ ꯑꯗꯨꯒꯤꯅꯦ
ꯑꯁ ꯉꯔꯥꯡꯗꯤ ꯑꯩꯉꯣꯟꯗ ꯀꯥꯡꯅ ꯗꯤꯁꯇꯔꯕ ꯇꯧꯕꯒꯤ ꯇꯨꯝꯕ ꯌꯥꯗꯦ
ꯑꯣ ꯁꯤ ꯑꯩꯉꯣꯟꯗꯗꯤ ꯇꯧꯗꯦ ꯎꯝ
ꯀꯥꯡꯗꯨ ꯍꯧꯖꯤꯛ ꯀꯔꯤꯔꯥ ꯑꯃ ꯑꯅꯤ ꯌꯥꯝꯕꯁꯨ ꯅꯠꯇꯕ ꯑꯅꯤ ꯑꯃ ꯑꯅꯤ ꯒꯨꯝꯕꯀꯣ
ꯑꯥ
ꯍꯥꯠꯄ ꯉꯝꯗꯕ ꯂꯥꯏꯠ ꯐꯪꯂꯗꯤ ꯑꯃꯨꯛꯒ ꯑꯗꯨꯝ ꯆꯦꯟꯕ
ꯑꯗꯨꯗꯤ ꯂꯥꯏꯠ ꯑꯣꯐ ꯇꯧꯈ꯭ꯔꯗꯤ ꯀꯥꯡꯗꯣ ꯁꯥꯊꯤꯕꯅꯤꯀꯣ
ꯑꯗꯨ ꯃꯣꯁꯀꯨꯇꯣ ꯃꯣꯁꯀꯨꯇꯣ ꯀꯣꯏꯜꯗꯨ ꯊꯥꯜꯂꯗꯤ ꯃꯅꯝꯗꯣ ꯁꯣꯔ ꯍꯣꯟꯕ ꯉꯝꯗꯦ
ꯑꯗꯨꯅꯦ
ꯀꯃꯥꯏꯅ ꯇꯧꯕ꯭ꯔꯥ
ꯍꯥ
ꯃꯅꯝꯗꯨ ꯍꯩꯅꯕ꯭ꯔꯥ ꯃꯣꯁꯀꯨꯇꯣ ꯀꯤꯜꯗꯣ
ꯑꯁ ꯀꯜꯂꯦ ꯍꯥꯏꯅꯗꯦ ꯅꯥꯏꯌꯦ ꯃꯅꯝꯗꯨꯅ ꯑꯩꯈꯣꯏ ꯅꯇꯣꯟꯗꯨꯅ ꯇꯞꯅꯗꯤ ꯅꯥꯢꯌꯦ
ꯑꯩꯁꯨ ꯉꯝꯕ ꯍꯥꯏꯗꯤ
ꯁꯣꯔ ꯍꯣꯟꯕꯁꯨ ꯋꯥꯏ ꯑꯗꯨ ꯃꯅꯝꯗꯣ ꯌꯥꯝ ꯀꯜꯂꯦꯕ ꯑꯗꯨꯒꯤ
ꯑꯗꯨ ꯌꯥꯝꯃꯟꯂꯗꯤ ꯑꯗꯨꯝ ꯑꯗꯨꯗꯣ ꯄꯥꯏꯗꯤ ꯄꯥꯏꯕꯅꯤ
ꯍꯥꯥ
ꯀꯥꯡꯗꯨꯨ ꯌꯥꯝꯃꯜꯂꯗꯤ ꯒꯨꯠ ꯅꯥꯏꯠꯒꯨꯝꯕꯗꯣ ꯄꯥꯏꯌꯦ ꯍꯥꯏꯕ
ꯎꯝ
ꯃꯔꯛ ꯃꯔꯛꯇꯗꯤ ꯃꯥꯛꯁ ꯍꯥꯞꯂꯒ ꯇꯨꯝꯅꯤꯡꯕꯅꯤꯀꯣ ꯑꯁꯦꯡꯕ ꯅꯝꯊꯤꯃꯟꯕꯒꯤ
ꯍꯣꯏ
ꯀ꯭ꯔꯤꯔ ꯍꯟꯗꯛ ꯑꯅꯧꯕ ꯊꯣꯛꯄꯗꯨ ꯏꯁꯇꯤꯛꯇꯣ ꯃꯥꯒꯤ ꯀꯤ ꯐ꯭ꯂꯥꯋꯔꯁꯀꯤ ꯐ꯭ꯂꯦꯚꯔ ꯂꯩꯕꯗꯣ ꯍꯣꯏ ꯃꯅꯝ ꯈꯛꯇꯅꯤ ꯀꯥꯡ ꯁꯤꯗꯦ
ꯀꯥꯡ ꯁꯤꯗꯦ ꯗꯨꯛꯅꯤꯅꯦ
ꯑꯣ ꯑꯗꯨ ꯗꯨꯛꯂꯣ
ꯍꯣꯢ ꯀꯥꯟꯅꯗꯕꯅꯦ ꯑꯗꯣ ꯑꯩꯗꯤ ꯁꯨꯡ ꯂꯧ ꯂꯧꯗꯦ ꯑꯗꯨ ꯄꯩꯁꯥ ꯀꯥꯟꯅ ꯃꯃꯟꯗꯤ ꯀꯌꯥ ꯄꯤꯕ꯭ꯔꯥ ꯀꯥꯎꯈ꯭ꯔꯦ
ꯂꯧꯄꯥ ꯇꯔꯥ
ꯎꯝ ꯌꯥꯝ ꯍꯣꯡꯔꯒ ꯀꯥꯟꯅꯗꯕ
ꯑꯩꯗꯤ ꯒꯨꯢ ꯅꯥꯏꯠꯅꯦ ꯈꯟꯕꯅꯦ ꯃꯅꯝꯗꯤ ꯋꯥ ꯂꯣꯏꯔꯦ ꯑꯩꯗꯣ ꯑꯁꯦꯡꯕ ꯑꯗꯨ ꯒꯨꯠ ꯅꯥꯢꯠꯅꯦ
ꯍ
ꯑꯗꯨꯒꯤꯅꯤꯅꯦ ꯀꯥꯡ ꯁꯤꯗꯕꯗꯣ ꯑꯠꯆꯥ ꯃꯅꯥꯝꯗꯤ ꯁꯦꯠꯂꯤꯍꯦꯀꯣ ꯑꯗꯨꯒꯤ ꯃꯅꯝꯗꯣ ꯌꯥꯝꯅ ꯅꯝꯞ ꯌꯥꯝ ꯅꯨꯡꯉꯥꯏ ꯂꯩꯒꯤ ꯃꯥ ꯃꯥꯒꯤ ꯐ꯭ꯂꯦꯚꯔ ꯐ꯭ꯂꯦꯚꯔ ꯂꯩꯕꯗꯨ ꯅꯝꯕ ꯌꯥꯝ ꯅꯨꯡꯉꯥꯢ ꯑꯗꯨꯅꯦ ꯅꯨꯡꯉꯥꯢꯌꯦ ꯑꯣ ꯑꯦ ꯑꯩꯒꯤ ꯄꯣꯛ ꯅꯨꯡꯁꯤꯠ ꯀꯥꯈ꯭ꯔꯦ
ꯅꯪꯒꯤ ꯐ꯭ꯔꯦꯟꯁꯤꯗꯤ ꯕꯣꯜ ꯐꯖꯅ ꯌꯦꯡꯉꯒ ꯂꯩꯕ ꯃꯥꯜꯂꯦꯗ ꯃꯦꯁꯦꯁ ꯊꯥꯔꯁꯨ ꯔꯤꯄ꯭ꯂꯥꯏ ꯍꯥꯏꯂꯛꯇꯦ
ꯎꯝ ꯎꯝ ꯑꯣꯏꯔꯝꯅꯤ ꯕꯣꯜ ꯌꯦꯡꯕ꯭ꯔꯥ ꯇꯨꯝꯕ꯭ꯔꯥ ꯑꯃꯗꯤ ꯁꯣꯏꯅ ꯇꯧꯔꯝꯅꯤ
ꯃꯤꯅ ꯅꯨꯡꯁꯤꯕꯤꯒꯣ ꯀꯣꯜ ꯇꯧꯕꯤꯒꯦ ꯍꯥꯏꯔꯒ
ꯑꯗꯨꯅꯦ ꯀ꯭ꯔꯤ ꯀꯥꯡꯂꯒꯣ ꯑ ꯕꯣꯜ ꯌꯦꯡꯕ꯭ꯔꯥ ꯇꯨꯝꯕ꯭ꯔꯥ ꯁꯣꯏꯗꯅ ꯑꯃꯗꯤ ꯇꯧꯔꯝꯅꯤ ꯉꯁꯥꯏ ꯃꯥ ꯇꯨꯝꯅꯤꯡꯈ꯭ꯔꯦ ꯍꯥꯏꯗꯤ ꯍꯥꯏꯕꯅꯤ
ꯎꯝ
ꯑꯗꯨꯒꯤ ꯑꯩꯈꯣꯏꯗꯣ ꯕꯣꯜ ꯌꯦꯡꯕ ꯆꯠꯁꯦ ꯍꯥꯏꯔ ꯆꯠꯇꯦ ꯕꯣꯜ ꯌꯦꯡꯕ ꯑꯣꯏꯔꯝꯅꯤ ꯈꯪꯗꯦ ꯃꯥꯒꯤ ꯇꯤꯝ ꯅꯠꯇꯕꯅꯤꯅ ꯌꯦꯟꯒꯦꯔꯥ ꯌꯦꯡꯉꯣꯢꯔꯥ
ꯅꯣꯏ ꯅꯛꯅꯕ꯭ꯔꯕꯥ ꯂꯩꯀꯥꯏꯗꯨ ꯅꯛꯅꯕ꯭ꯔꯕꯥ
ꯍꯣꯏ ꯃꯈꯥ ꯃꯥꯅ ꯁꯣꯔꯣꯛ ꯃꯈꯥꯗ ꯑꯩꯅ ꯁꯣꯔꯣꯛ ꯃꯊꯛꯇ
ꯑꯝ ꯑꯝ
ꯂꯥꯁ ꯢꯌꯔꯗꯤ ꯏꯕꯥꯅꯤ ꯑꯗꯨꯝ ꯅꯦꯛꯁ ꯁ꯭ꯇꯣꯔꯗ ꯂꯩꯕꯅꯦ ꯑꯩꯅ ꯌꯨꯝ ꯍꯜꯂꯛꯄꯗ ꯈꯔ ꯊꯦꯡꯅ ꯍꯜꯂꯛꯄ ꯑꯗꯨꯒꯤ ꯔꯦꯟꯁꯨ ꯍꯣꯡꯕ ꯀꯔꯤ
ꯑꯩ ꯏꯃꯥꯟꯅꯕꯁꯤ ꯅꯨꯄꯤ ꯌꯥꯝ ꯈꯥꯏꯈ꯭ꯔꯦꯅ ꯃꯥꯗꯤ ꯅꯨꯄꯤ ꯐ꯭ꯂꯔꯠ ꯇꯧꯕ ꯌꯥꯝ ꯍꯥꯏꯕꯅꯦ ꯃꯁꯤ ꯅꯨꯄꯥꯁꯤ
ꯁꯥ ꯁꯥ ꯈꯥꯏꯒꯗꯕꯅꯤ ꯁꯤꯒꯨꯝꯕ ꯄꯥꯏꯕꯗꯗꯤ ꯏꯃꯥꯟꯅꯕꯅꯁꯨ ꯂꯥꯞ ꯏꯁꯇꯣꯔꯤꯅ ꯕꯦꯁꯅꯦ ꯍꯥꯏꯕꯗ
ꯈꯥꯏꯒꯗꯕꯅꯤ
ꯑꯗꯨꯅꯦ ꯈꯥꯏꯒꯗꯕꯅꯦ ꯃꯇꯝꯅꯦ ꯁꯤ ꯖꯨꯂꯥꯏ ꯍꯦꯛ
ꯃꯇꯝ
ꯂꯣꯏꯈ꯭ꯔꯕ ꯑꯗꯨꯝ ꯇꯨꯃꯤꯟ
ꯑꯗꯨꯗꯤ ꯑꯩꯈꯣꯏ ꯑꯩꯈꯣꯏ ꯑꯩꯈꯣꯏ ꯄꯥꯔꯇꯤꯁꯤ ꯖꯨꯂꯥꯏ ꯍꯦꯜꯂꯗꯤ ꯒꯨꯗ ꯕꯥꯏꯅꯤꯅꯦ ꯍꯥ ꯄꯥꯎ ꯐꯥꯎꯅꯔꯔꯣꯏꯅꯦ
ꯈꯪꯗꯦꯗ ꯒ꯭ꯔꯨꯞꯇꯤ ꯂꯩꯔꯝ ꯒ꯭ꯔꯨꯞ ꯂꯩꯔꯗꯤ ꯑꯗꯨꯝ ꯔꯦꯁꯦꯔꯥ ꯆꯥꯠꯀꯨꯝꯕꯗꯤ ꯇꯧꯔꯝꯒꯗꯧꯕ ꯃꯥꯜꯂꯦ ꯍꯥꯏꯕꯗꯤ ꯅꯦꯛꯁ ꯄ꯭ꯔꯣꯖꯦꯛꯁꯨ ꯂꯥꯛꯀꯅꯤ ꯍꯥꯏꯌꯦꯅ ꯑꯗꯨ ꯉꯥꯏꯕ ꯑꯣꯏꯅ ꯒ꯭ꯔꯨꯞꯇ ꯂꯩꯔꯝꯒꯗꯧꯕ ꯃꯥꯜꯂꯦ ꯑꯁꯤ ꯂꯣꯏꯔꯗꯤ ꯑ ꯂꯩꯕ ꯅꯨꯡꯉꯥꯏꯔꯔꯣꯏꯀꯣ ꯑꯁꯦꯝꯕ
ꯅꯪꯒꯤ ꯀꯣꯔꯤꯠꯌꯥ ꯗ꯭ꯔꯃꯥꯗꯤ ꯅꯣꯏꯒꯤ ꯀꯣꯔꯤꯌꯥ ꯗ꯭ꯔꯃꯥꯗꯤ ꯌꯦꯡꯉ ꯂꯩꯌꯨ
ꯈꯣꯔꯤꯌꯥꯟ ꯗ꯭ꯔꯃꯥꯁꯨ ꯑꯅꯧꯕ ꯊꯣꯛꯇ꯭ꯔꯦ ꯀꯣꯔꯤꯌꯥꯟꯗ꯭ꯔꯃꯥ ꯌꯦꯡꯉꯗꯤ ꯀꯣꯔꯤꯌꯥ ꯗ꯭ꯔꯃꯥ ꯌꯦꯡꯗꯦ ꯑꯩ ꯃꯤꯠ ꯁꯣꯛꯑꯦꯕ ꯑꯗꯨꯒꯤ ꯑꯗꯨꯝ ꯌꯦꯡꯈ꯭ꯔꯗꯤ ꯀꯩ ꯍꯥꯏꯁꯤꯔ ꯄꯤꯁꯨꯝ ꯂꯣꯏꯗ꯭ꯔꯤꯐꯥꯎ ꯗꯨꯝ ꯑꯦꯗꯤꯛ ꯇꯧꯔ ꯌꯦꯡꯕꯗꯣ ꯑꯗꯨꯒꯤ
ꯃꯦꯠꯁꯨ ꯑꯗꯨꯝ ꯁꯣꯛꯂꯒ ꯂꯩꯕ ꯃꯇꯝꯗ ꯑꯗꯨꯝ ꯌꯦꯡꯈ꯭ꯔꯗꯤ ꯌꯥꯔꯔꯣꯏ ꯌꯨꯝꯗ ꯂꯩꯕ ꯃꯇꯝꯗꯗꯤ ꯂꯣꯠ ꯂꯣꯠꯅ ꯌꯦꯡꯕꯅꯦꯕ
ꯑꯩꯒꯤ ꯃꯤꯠꯇꯤ ꯄ꯭ꯔꯣꯕ꯭ꯂꯦꯝ ꯂꯩꯅꯤꯅꯀꯣ ꯐꯣꯟꯗꯣ ꯑꯗꯨꯝ ꯌꯦꯡꯕꯗ ꯊꯦꯡꯅ ꯌꯦꯡꯕ ꯌꯥꯗꯦ ꯑꯗꯨꯝ ꯆꯩꯒꯜꯂꯦꯕ ꯑꯗꯨꯒꯤ ꯕ꯭ꯂꯦꯡꯀꯦꯠ ꯃꯅꯨꯡꯗꯗꯤ ꯌꯦꯡꯉꯦ ꯃꯔꯛ ꯃꯔꯛ
ꯌꯦꯡꯅꯤꯡꯃꯟꯕꯒꯤ
ꯌꯥꯗ꯭ꯔꯦ ꯌꯥꯗꯦ ꯌꯥꯗꯦ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
ꯅꯨꯡꯁꯤꯕꯤ
ꯁꯟꯗꯦ ꯑꯁ ꯁꯟꯗꯦ ꯂꯥꯡꯅꯤꯡꯗꯦꯁ ꯁꯟꯗꯦ ꯂꯥꯛꯅꯤꯡꯗꯦꯕ
ꯆ꯭ꯔꯆ ꯆꯠꯂꯣꯀꯣ ꯁꯟꯗꯦꯗꯗꯤ
ꯁꯟꯗꯦꯗ ꯀ꯭ꯂꯥꯁ ꯆꯠꯂꯔꯣꯏ ꯅꯣ ꯑꯃꯤꯟ ꯆꯔꯆ ꯆꯠꯂꯔꯣꯏ ꯎꯝ ꯆꯠꯂꯣꯏꯌꯦ ꯀ꯭ꯂꯥꯁ ꯆꯠꯀꯅꯤ
ꯆꯔꯆ ꯆꯠꯄ ꯌꯥꯗ꯭ꯔꯣ
ꯀ꯭ꯂꯥꯁ ꯂꯩꯌꯦ ꯇꯦꯟ ꯇꯨ ꯋꯥꯟ
ꯍꯣꯏ ꯑꯈꯣꯏꯅ ꯎꯝ ꯁꯟꯗꯦꯗ ꯆꯠꯄ ꯑꯈꯣꯏꯗꯣ ꯀ꯭ꯂꯥꯁꯇꯣ ꯅꯨꯡꯇꯤꯒꯤ ꯆꯠꯅꯤꯡꯗꯦ ꯋꯥꯏꯑꯦ
ꯃꯁꯛ ꯐꯖꯕ ꯌꯥꯎꯕ꯭ꯔꯣ ꯅꯣꯏ ꯀ꯭ꯂꯥꯁꯇꯣ
ꯃꯩꯇꯩꯩ ꯅꯨꯄꯤ ꯉꯥꯛꯇ ꯌꯥꯎꯋꯦ ꯑꯈꯣꯏꯗꯗꯤ ꯄꯥꯈꯪ ꯌꯥꯗꯦ
ꯑꯣ
ꯅꯨꯄꯤ ꯉꯥꯛꯇꯅꯦ
ꯐꯤ ꯉꯥꯛꯇ